ꯇꯥꯕ꯭ꯔꯣ
ꯇꯔꯦ ꯇꯔꯦ ꯁꯀꯔ꯭ꯤꯟ ꯀꯩꯅꯣ ꯈꯪꯗꯦꯗ ꯏꯕꯦꯝꯃ ꯏꯁꯀ꯭ꯔꯤꯟꯖꯤꯖꯨ ꯉꯥꯜꯂꯛꯇꯦ ꯍꯥꯏꯕ ꯐꯣꯟꯒꯤ ꯃꯈꯣꯟ ꯊꯣꯛꯑꯒ
ꯀꯩ ꯒꯤ ꯑꯣꯏꯖꯥꯅꯣ
ꯈꯪꯗꯦ ꯖꯥꯠ ꯖꯥꯠꯀꯤ ꯊꯕꯛ ꯌꯥꯝ ꯇꯧꯈꯠꯂꯛꯑꯦ
ꯄꯥꯈꯠꯂꯦ ꯍꯥꯏꯕꯅꯤꯗ ꯄꯣꯛꯂꯥꯎ ꯇꯠꯈ꯭ꯔꯗꯤ ꯑꯃꯨꯛ ꯌꯥꯗꯗꯤꯗꯣ
ꯑ ꯑ
ꯅꯨꯡꯉꯥꯏꯖꯔꯝꯅꯤ
ꯑꯪ ꯏꯟꯁꯇ꯭ꯔꯛꯁꯟ ꯄꯤꯕꯗ ꯑ ꯍꯥꯏ ꯀ꯭ꯋꯥꯂꯤꯇꯤ ꯀꯩꯅꯣꯒ ꯍꯥꯏꯕꯅꯦꯕ ꯗꯇꯥꯗꯣ ꯌꯥꯝ ꯀꯩꯅꯣ ꯇꯧꯅ ꯑ ꯑꯦꯝ ꯍꯥꯏꯗꯤ ꯀꯣꯜ ꯋꯥꯔꯤ ꯁꯥꯟꯅꯕꯗꯣ ꯑꯦꯝꯕꯤ ꯌꯥꯝ ꯆꯥꯎꯕ ꯃꯥꯜꯂꯦꯕ ꯁꯤꯖꯦ ꯍꯥꯏꯕꯗꯤ ꯀꯩꯅꯣꯒꯤ ꯇꯥꯏꯞ ꯇ ꯋꯥꯆꯦꯞꯀꯤ ꯀꯣꯜ ꯇꯧꯅꯕꯗꯣ
ꯎꯝ
ꯑꯗꯨꯒꯤ ꯇꯥꯏꯞꯇ ꯇꯧꯕ ꯃꯥꯜꯂꯦꯕ ꯑꯗꯨꯅ ꯗꯇꯥ ꯀꯩꯅꯣ ꯇꯧꯕꯗ
ꯁꯧꯔꯝ
ꯥꯁꯥꯟꯅꯧ ꯈꯣꯠꯂꯨ ꯑꯗꯨꯃꯥꯏ ꯍꯥꯏꯕꯅꯦꯕ ꯑꯗꯨꯅ ꯍꯥꯏꯗꯤ ꯃꯦꯁꯦꯁꯀꯨꯝꯕ ꯑꯩꯈꯣꯏꯅ ꯋꯥꯆꯦꯞꯇ ꯆꯨꯝꯅ ꯊꯥꯅꯕꯗꯤ ꯈꯤꯇꯪꯒ ꯀꯩꯅꯣ ꯇꯧꯔꯁꯨ ꯑꯗꯨꯝ ꯌꯥꯏꯗꯅ ꯁꯤ ꯋꯥꯔꯤ ꯁꯥꯟꯅꯕꯅꯤꯅ ꯈꯤꯇꯪ ꯅꯦꯠꯋꯥꯛꯇ ꯀꯩꯅꯣ ꯇꯧꯔꯛꯄꯗ ꯑꯃ ꯃꯌꯦꯛ ꯁꯦꯡꯅ ꯇꯥꯗꯕꯒꯨꯝꯕ ꯀꯩꯒꯨꯝꯕ ꯑꯗꯨꯃꯥꯏ ꯄ꯭ꯔꯣꯕ꯭ꯂꯦꯝ ꯊꯣꯛꯄꯗꯣ
ꯎꯝ ꯎꯝ ꯅꯨꯡꯉꯥꯏꯖꯔꯝ ꯑꯗꯨꯅꯤ ꯉꯥꯅꯨ ꯊꯣꯡꯗꯅ
ꯆꯥꯗꯅ ꯁꯟ ꯊꯣꯡꯕ ꯆꯥꯗꯅ ꯅꯨꯡꯉꯥꯏꯔꯦ ꯃꯣꯏꯃꯨꯛ ꯅꯨꯡꯉꯥꯏꯕ ꯂꯩꯇꯦ ꯉꯔꯥꯡ ꯅꯪꯒꯤ ꯋꯥꯔꯤ ꯁꯥꯟꯅ ꯂꯣꯏꯔꯒ ꯀꯦꯔꯤꯅꯥꯒ ꯁꯥꯟꯅꯔꯦ ꯑ ꯂꯣꯏꯔꯀꯥꯟꯗꯅꯤ ꯃꯦꯁꯦꯖ ꯊꯥꯔꯛꯑꯦ ꯄꯨꯁꯄ ꯏꯕꯥꯅꯤ ꯃꯦꯁꯦꯖ ꯊꯥꯅꯔꯝꯕ ꯀꯥꯟꯒꯤꯗꯨꯗ ꯌꯨꯝ ꯆꯠꯂꯦ ꯄꯨꯡ ꯅꯤ ꯄꯥꯟ ꯑꯗꯥꯏ ꯗꯒꯤ ꯆꯠꯂꯦ ꯍꯥꯏꯕ꯭ꯔꯥ ꯅꯤꯄꯥꯟꯗ ꯌꯧꯋꯦ ꯍꯥꯏꯕ꯭ꯔꯥ ꯀꯩꯅꯣꯝ ꯍꯥꯏ ꯑꯩꯅ ꯍꯩꯁ ꯄꯨꯔꯥ ꯑꯗꯨꯅꯤ ꯄꯨꯔꯥ ꯅꯨꯡꯁꯤꯠꯅꯤ ꯅꯪꯗꯤ ꯍꯧꯔꯦ ꯀꯥꯕ
ꯃꯥ ꯐꯤꯔꯣꯜ ꯂꯩꯒꯤꯕꯗꯣ ꯕꯦꯠꯁꯤꯠ ꯂꯩꯈꯤꯕꯗꯣ ꯑꯗꯨꯒꯤ ꯄꯤꯅꯤꯡꯉꯝꯅꯦꯕ ꯃꯌꯨꯝꯗ
ꯎꯝ ꯌꯦꯡꯗ ꯑꯗꯨꯣ ꯑꯗꯨꯒꯨꯝꯕꯗꯣ ꯀꫭ ꯔꯕꯤꯅ ꯃꯤꯗꯤ ꯂꯨꯍꯣꯡꯕꯗꯁꯨꯅꯦ ꯐꯖꯕ ꯈꯜꯂꯒ ꯐꯖꯅ ꯁ ꯁꯨꯔ ꯄꯨꯅꯩꯌꯦ ꯉꫭ
ꯑꯩꯗꯤ ꯄꯨꯅꯤ ꯑꯗꯣ ꯂꯨꯍꯣꯡ ꯅꯨꯃꯤꯠꯇꯤ ꯄꯨꯔꯣꯏ ꯅꯣꯡꯉꯥꯟꯕꯩꯗꯣ ꯑꯗꯨꯗ ꯄꯨꯕꯤꯔꯛꯑꯣ ꯍꯥꯏꯅꯤ ꯁꯨꯝ ꯑꯉ ꯂꯩꯇꯕꯩ ꯋꯥꯅꯤ ꯌꯥꯝ ꯇꯧꯅꯤꯡꯉꯦꯗ ꯈꯥꯡꯕꯩ ꯋꯥꯅꯤ ꯑꯩꯀꫭ ꯉꯔꯥꯡꯒꯤꯗꫭ ꯄꯥꯝꯃꯤꯅꯤ ꯀꯩꯅꯣ
ꯈꯥꯡꯕꯩ ꯋꯥꯅꯤ ꯍꯥꯏꯗꯤ ꯁꯤꯖꯤꯟꯅꯕꯗꯁꯨ ꯅꯨꯡꯉꯥꯏꯕ ꯒꯀꯣ ꯄꯣꯠꯁꯨꯐꯕ
ꯎꯝ
ꯍꯥꯏꯗꯤ ꯑꯗꯨꯝ ꯐꯤꯗꯨꯖꯨ ꯐꯕꯅꯤꯅ ꯀꯣꯇꯟ ꯑꯣꯏꯔꯒ ꯁꯝꯃꯔꯗꯗꯤ ꯍꯤꯞꯄ ꯈꯣꯠꯄ ꯄꯗ ꯅꯨꯡꯉꯥꯏꯗꯅ
ꯎꯝ ꯑꯩꯗꯤ ꯃꯣꯕꯥꯛ ꯐꯤꯗꯛꯁꯦ
ꯎꯝ ꯃꯥꯅꯦ ꯅꯨꯃꯤꯠ ꯃꯉꯥꯅꯤꯗꯨꯒꯤ ꯎꯝ ꯀꯥꯡꯍꯟ ꯐꯖꯕ ꯁꯨꯠꯇꯣ ꯑꯗꯨꯝ ꯊꯥꯔꯝꯃꯅꯤ ꯑꯗꯨꯒꯤ ꯃꯇꯨꯡꯗꯩꯗꯤ ꯑꯗꯨꯝ ꯂꯧꯊꯣꯛ ꯊꯣꯡꯅꯕ ꯉꯥꯛꯇꯅꯦꯕ ꯑꯗꯨ ꯂꯧꯊꯣꯛꯄꯗꯨꯗ ꯑꯈꯣꯏꯅ ꯑꯗꯨꯃꯥꯏꯅ ꯐꯖꯕꯗꯣ ꯈꯜꯂ ꯀꯩꯅꯣ ꯇꯧꯋꯤꯗ ꯃꯤꯅ ꯈꯪ
ꯑꯈꯣꯏꯗꯤ ꯇꯨꯝꯕ ꯆꯥꯕ ꯅꯩꯅꯕꯅꯤꯅꯀꯣ ꯇꯣꯏꯅꯗꯤ ꯁꯨꯗꯣꯏꯅꯤꯅ ꯍꯥꯏꯗꯤ ꯀꯥꯅꯣ ꯁꯦꯀꯦꯟ ꯍꫭꯟꯒꯤꯗꯅ ꯍꯦꯛꯇ ꯍꯦꯜꯂꯦꯕ
ꯑꯗꯨꯒꯨꯝꯕꯗꯨꯗꯤ ꯈꯔ ꯀꯨꯏꯁꯜꯂꯛꯑꯀꯥꯟꯀꯣ ꯑꯗꯨꯝꯕꯗꯣ ꯑꯣꯏꯅ ꯁꯤ ꯒꯗꯕꯅꯦ ꯑꯗꯣ ꯉꯔꯥꯡꯒꯤ ꯃꯥꯅ ꯂꯩꯔꯛꯏꯕꯗꯨꯒꯤ ꯃꯑꯣꯡꯗꯣ ꯑꯗꯨꯗꯤ ꯑꯗꯨꯝ ꯊꯥꯕ ꯌꯥꯅꯦꯕ ꯑꯗꯨꯒ ꯑꯩꯅ ꯄꯥꯝꯖꯕ ꯃꯣꯝꯄꯥꯛ ꯐꯤꯗꯛ ꯑꯃꯒ ꯂꯩꯌꯦ ꯔꯥꯕꯤꯅ ꯑꯥ ꯑꯈꯣꯏꯒꯤ ꯏꯌꯣꯡꯗ ꯁꯥꯕ ꯀꯣꯇꯟꯒꯤꯗꯨꯒꯨꯝꯕꯗꯣ ꯈꯪꯕ꯭ꯔꯥ
ꯈꯪꯉꯦ ꯈꯪꯉꯦ ꯈꯪꯉꯦ
ꯑ ꯑꯗꯨ ꯗꯨ ꯑꯗꯨꯒꯨꯝꯕ ꯑꯃ ꯑꯗꯨꯒꯨꯝꯕ ꯗꯤꯖꯥꯏꯟ ꯄꯥꯝꯃꯦ ꯑꯗꯨ ꯑ ꯑꯗꯨꯗꯨꯒ ꯋꯥꯟ ꯄ꯭ꯂꯥꯏꯗ ꯇꯥꯡꯉꯦ ꯇꯥꯡꯉꯦ ꯋꯥꯟ ꯂꯥꯏꯗꯁꯨ ꯂꯩꯇ꯭ꯔꯥ ꯑꯗꯨꯒꯨꯝꯕꯗ ꯃꯌꯦꯛ ꯀꯠꯊꯣꯛꯑꯒ ꯁꯥꯕꯤꯗꯣ ꯏꯌꯣꯡꯒꯤ ꯀꯩꯅꯣ ꯂꯪꯖꯝꯒꯤꯗꯨꯗꯤ ꯃꯌꯦꯛ ꯊꯣꯛꯇꯝꯅꯦꯕ ꯑꯗꯣ ꯃꯌꯦꯛ ꯊꯣꯛꯄꯤꯗꯣ ꯑ ꯑꯗꯨꯒꯨꯝꯕꯗꯨꯁꯨ ꯄꯥꯝꯃꯦ ꯑꯩ
ꯑꯗꯨ ꯇꯥꯡꯉꯦꯕ ꯑꯩꯈꯣꯏꯒꯤꯗꯣ
ꯑꯩꯈꯣꯏꯗꯤ ꯂꯩꯁꯥꯕꯤꯅꯦꯅ ꯑꯗꯨꯒꯨꯝꯕ ꯀ
ꯑꯗꯨ ꯃꯁꯥ ꯅꯥꯟꯅ ꯑꯗꯨꯁꯨ ꯌꯥꯏꯑꯕ ꯑꯝ
ꯑꯗꯨ ꯐꯖꯩ ꯑꯗꯨꯒ ꯀꯥꯡꯈꯟꯁꯤꯅꯅꯦ ꯑꯩꯈꯣꯏꯒꯤ ꯃꯤꯗꯤ ꯂꯨꯍꯣꯡꯕ ꯂꯣꯏꯈ꯭ꯔꯁꯨ ꯖꯣꯟꯖꯥ ꯖꯣꯟꯖꯥ ꯈꯟꯕ ꯃꯤꯁꯨ ꯂꯩꯌꯦꯕ ꯑꯗꯨ ꯄꯥꯝꯗꯦꯕ ꯌꯥꯝ ꯁꯤꯝ
ꯑꯩꯁꯨꯅꯦ ꯁꯤꯝꯄꯜ ꯑꯣꯏꯅ ꯃꯃꯥꯏ ꯃꯃꯥꯏ ꯀꯩꯅꯣ ꯑꯅꯤ ꯐꯥꯝꯒꯤꯗꯤ ꯄꯥꯝꯃꯦ ꯑꯦ ꯃꯃꯜ ꯃꯔꯤ ꯄꯥꯝꯕꯤꯗꯣ ꯅꯠꯇꯦ ꯀꯩ ꯍꯥꯏꯗꯣꯏꯅꯣ ꯃꯔꯤ ꯄꯥꯝꯕꯤꯗꯣ ꯑꯗꯨꯗꯤ ꯄꯥꯝꯃꯦꯕ ꯎꯝ ꯃꯥꯔꯤ
ꯎꯝ ꯁꯤꯝꯄꯜ ꯑꯣꯏꯕꯗꯣ ꯑꯗꯨꯝ ꯄꯥꯝꯃꯦꯕ ꯃꯆꯨ ꯏꯪ ꯏꯪ ꯂꯥꯎꯋꯦ ꯑꯗꯤ ꯑꯩꯅ ꯄꯥꯝꯃꯤ ꯃꯆꯨꯁꯦ ꯈꯪꯕ꯭ꯔꯥ ꯕ꯭ꯂꯨꯗ ꯑꯋꯥꯥꯎꯕ ꯏꯁꯤꯡ ꯃꯆꯨ ꯑꯗꯨꯒ ꯍꯩꯅꯕꯗꯣ
ꯎꯝ
ꯑꯗꯨꯒꯨꯝꯕ ꯃꯆꯨꯗ ꯄꯥꯝ ꯄꯥꯝꯃꯦ ꯑꯗꯨꯝ ꯂꯨꯍꯣꯡꯕꯒꯤꯗꯨꯅ ꯑꯗꯨꯝ ꯑꯌꯥꯥꯛ ꯑꯔꯥꯛ ꯑꯉꯧꯕꯗꯨꯃꯗꯤ ꯁꯨꯡꯁꯣꯏ ꯁ ꯁꯣꯏꯗꯅ ꯇꯧꯔꯅꯤ ꯑ
ꯇꯦꯕꯜ ꯂꯨꯍꯣꯡꯕꯒꯤ ꯖꯟꯖꯥꯗꯣ ꯑꯗꯨꯗꯤ ꯑꯉꯧꯕꯒ ꯔꯦꯠꯀ ꯇꯧꯒꯦ ꯈꯜꯂꯦꯕ ꯑꯩ ꯋꯥꯈꯟꯗ ꯑꯗꯨꯒ ꯆꯨꯝꯅꯒꯤ ꯈꯟꯕꯗꯨꯅ ꯑ ꯆꯨꯝꯅꯒꯤ ꯈꯟꯕꯗꯨꯅ ꯑꯗꯨꯝ ꯃꯆꯨ ꯈꯔ ꯏꯪꯕ ꯑꯃ ꯁꯨꯠꯇ ꯅꯨꯄꯥꯒꯤꯁꯨ ꯅꯨꯄꯤꯒꯤꯁꯨ ꯁꯨꯠꯇ ꯑꯗꯨꯒ ꯑꯩ ꯇꯧꯋꯦ ꯈꯂꯦ
ꯁꯪꯒꯤꯇꯥꯒꯤꯗ ꯅ ꯍꯥꯟꯋꯥꯏꯅꯦ ꯃꯥꯅ ꯇꯨꯔ ꯀꯥꯡꯍꯁꯤ ꯑꯗꯨꯃꯥꯏꯅ ꯇꯨꯒ ꯍꯥꯥꯟꯔꯦ ꯑ ꯑꯗꯨꯗꯨꯒ ꯀꯪꯍꯟꯖꯩ ꯎꯈꯣꯛꯁꯤꯦ ꯀꯥꯡꯍꯟꯗꯨꯒ ꯆꯥꯟꯅꯗ꯭ꯔꯕ ꯑꯗꯨ ꯑꯃꯨꯛ ꯍꯜꯂꯦ ꯑꯁ ꯈꯪꯗꯦꯗ ꯂꯨꯍꯣꯡ ꯍꯪꯕꯩ ꯊꯕꯛꯁꯤꯗꯤ ꯒ꯭ꯌꯥꯟ ꯃꯦꯟ ꯇꯥꯕꯖꯠ ꯅꯥꯇꯦ ꯎꯝ ꯎꯝ
ꯎꯝ
ꯃꯇꯥꯡ ꯑꯣꯏꯗꯅꯁꯨ ꯅꯨꯄꯤ ꯇꯧꯕꯣꯏꯗꯣ ꯃꯉꯥ ꯄꯥꯛꯄ ꯈꯣꯠꯄ ꯇꯧꯔꯒꯉꯒꯤꯑꯣꯡ ꯃꯇꯧꯗ ꯅꯣꯏ ꯑꯣꯜꯂꯦꯗꯅꯥꯛꯑꯦꯁꯤ ꯁꯥꯡꯉꯦ ꯍꯥꯏꯔ
ꯌꯥꯗꯦ ꯌꯥꯗꯦ ꯑꯔꯥꯏꯕ ꯊꯕꯛꯅ ꯇꯦꯀꯣ ꯂꯨꯍꯣꯡꯕ ꯑꯃ ꯍꯥꯏꯕꯁꯦ ꯃꯀꯨꯞ ꯃꯇꯥ ꯑꯗꯨ ꯑꯗꯥ ꯀꯨꯞꯁꯤꯜꯂꯤꯕ ꯇꯁꯤꯜꯂꯤꯕ ꯃꯌꯥꯝꯁꯦ
ꯎꯝ
ꯑꯗꯨ ꯑꯩꯗꯤ ꯑꯩꯅ ꯍꯥꯏꯗꯣ ꯔꯦꯅꯨꯒꯤ ꯃꯣꯏꯒꯤ ꯃꯆꯦꯜ ꯂꯨꯍꯣꯡꯕꯗ ꯆꯩꯒꯞ ꯍꯥꯞꯄꯦꯌꯦ ꯑꯗ ꯑꯩ ꯈꯪꯗꯦꯍꯦ ꯑꯗꯨ
ꯍꯥꯄꯦ ꯏ ꯃꯦꯔꯣꯗꯒꯤꯁꯨ ꯍꯥꯞꯄꯦ ꯃꯂꯣꯗꯤꯪꯉꯧꯋꯦ
ꯏꯅꯦ ꯍꯣꯌꯒꯤ ꯀꯩꯅꯣ ꯆꯠꯄ ꯈꯣꯠꯄꯗꯣ ꯐꯝ ꯊꯥꯕ ꯌꯥꯎꯋꯦ ꯑꯗꯨ ꯑꯗꯨ ꯍꯥꯞꯄꯗꯨꯗꯤ ꯈꯪꯗꯦ ꯑꯗꯨꯅ ꯍꯥꯏꯌꯦꯕ ꯑꯗꯣ ꯍꯥꯞꯅꯩꯁꯦ ꯁꯣꯝꯂꯥꯛ ꯈꯕꯔꯅ ꯌꯣꯝꯃꯒ ꯐꯖꯅ ꯆꯦꯛꯁꯤꯟꯅ ꯇꯧ ꯇꯥꯔꯦ ꯄꯨꯕꯗꯤ ꯑꯗꯨꯗꯨꯒ ꯃꯣꯏꯒꯤꯗꯤꯅꯦ ꯎꯄꯨꯁꯦ ꯁꯣꯟ ꯅꯣꯡꯉꯥꯟꯕꯒꯤ ꯍꯥꯞ ꯄꯥꯝꯃꯦꯗꯅ ꯐꯝ ꯊꯥꯕꯁꯤꯗ
ꯎꯝ ꯎꯝ
ꯁꯤꯗ ꯍꯥꯞꯄꯝꯃꯦꯌꯦ ꯈꯕꯔꯅ ꯌꯣꯝꯃꯒ ꯑꯗꯨ ꯑꯗꯨꯒ ꯅꯣꯡꯉꯥꯜꯂꯒ ꯎꯄꯨꯁꯨ ꯍꯥꯡꯕ ꯆꯠꯅꯩꯗꯅ ꯑꯗ ꯁꯣ ꯍꯥꯡꯕ ꯆꯠꯄꯁꯤꯗ ꯁꯣꯁꯦ ꯍꯥꯡꯕ ꯌꯥꯗ꯭ꯔꯕ ꯎꯄꯨꯁꯦ ꯑꯗꯩꯗ ꯃꯣꯏꯒꯤ ꯅꯨꯄꯥ ꯃꯌꯨꯝꯒꯤ ꯃꯤꯁꯨ ꯆꯪꯉꯛꯑꯒ ꯀꯃꯥꯏꯅ ꯇꯧꯔꯤꯅꯣ ꯌꯦꯡꯒꯦ ꯌꯦꯡꯒꯦꯅ ꯇꯧꯔ ꯀꯥꯟꯁꯤꯗ ꯍꯥꯡꯉꯀꯥꯟꯁꯤꯗꯅꯦ ꯗ꯭ꯔꯣꯡ ꯇꯥꯔꯛꯏ
ꯑꯁ ꯑꯙꯨꯅꯤ ꯀꯑ
ꯄꯤꯗꯅ ꯑꯗꯨꯗꯨꯗꯨꯒ ꯑꯩ ꯈꯕꯔ ꯌꯣꯝꯃꯤꯗꯨꯁꯨ ꯌꯥꯝ ꯆꯦꯛꯁꯤꯟꯅ ꯌꯣꯝꯕ ꯅꯠꯇꯕꯅꯤꯅ ꯃꯥꯀꯩ ꯅꯨꯡꯁꯤꯅ ꯇꯧꯔ ꯇꯧꯔꯤ ꯑꯗꯨꯃꯥꯏꯅ
ꯑꯩ ꯌꯥꯝ ꯄꯪꯉꯦꯕ ꯑꯗꯨꯃꯥꯏꯅ ꯇꯧꯔꯣꯏꯗꯕꯅꯦꯕ ꯈꯕꯔꯅꯁꯨ ꯌꯣꯝꯃꯦꯗꯅ ꯐꯤ ꯐꯤ ꯑꯃꯅꯁꯨ ꯃꯣꯝꯄꯥꯛ ꯐꯤꯗꯛ ꯑꯣꯏꯔꯁꯨ ꯑꯃꯗꯨꯅ ꯑꯣꯏꯔꯁꯨ ꯃꯔꯨ ꯃꯔꯨ ꯃꯔꯨ ꯌꯣꯝꯁꯤꯜꯂꯒ ꯈꯪꯕ꯭ꯔꯥ ꯃꯣꯝꯄꯥꯛ ꯐꯤꯗꯛꯇꯨꯅ ꯐꯖꯅ ꯌꯣꯝꯁꯤꯜꯂ ꯇꯥꯔꯛꯑꯁꯨ ꯃꯣꯝꯄꯥꯛꯄꯤꯤꯗꯛꯇꯨ ꯇꯥꯔꯛꯅꯕ ꯆꯦꯒꯥꯞ ꯄꯠꯇ ꯅꯥꯟꯊꯗꯅꯕ ꯇꯧꯒꯗꯧꯅꯦꯕ ꯈꯪꯕ꯭ꯔꯥ ꯌꯦꯛꯁꯟꯅ ꯇꯧꯒꯗꯕꯅꯦ ꯑꯗꯨꯗꯤ ꯆꯣꯞꯄꯗꯤ ꯊꯕꯛꯅꯤꯅ ꯃꯣꯏ ꯃꯔꯛꯇ ꯍꯥꯏꯐꯦꯠ ꯌꯦꯞꯁꯟꯕꯗꯨꯗꯤ ꯌꯥꯔꯣꯏꯕ
ꯍꯥꯏꯐꯦꯠ ꯌꯦꯞꯁꯤꯜꯂꯒ ꯊꯝꯃꯝꯃꯕ ꯆꯥꯠꯅꯤ
ꯎꯝ ꯃꯣꯟꯄꯥꯛꯐꯤꯗꯠ ꯃꯅꯨꯡꯗꯣ ꯑꯗꯨꯗ ꯐꯖꯅꯥ ꯊꯨꯞꯄꯦꯗꯅ ꯑꯗꯨ ꯒ ꯃꯑꯣꯡ ꯃꯑꯣꯡ ꯈꯤꯕ ꯑꯗꯨ ꯑꯗꯨꯝ ꯀꯥꯟꯗꯨꯗꯩ ꯀꯩꯅꯣ ꯇꯧꯗꯣꯏꯅꯦꯕ ꯑꯗꯨ ꯅꯠꯇꯔꯗꯤ ꯌꯥꯔꯣꯏꯖ ꯌꯥꯝ ꯂꯨꯕ ꯖꯥꯠꯅꯤꯗ ꯂꯨꯍꯣꯡꯕꯒ ꯁꯨꯝ ꯃꯔ ꯂꯥ ꯌꯦꯡꯉꯣ ꯐꯅꯦꯛ ꯀꯩ ꯂꯥꯡꯁꯤꯟꯗꯔꯤ ꯀ ꯑꯩꯈꯣꯏꯒꯤ ꯂꯨꯍꯣꯡꯕꯒꯤ ꯍꯥꯏꯕ ꯑꯩ ꯀꯔꯤꯝ ꯂꯥꯡꯁꯤꯟꯗꯦ ꯑꯩ ꯀꯔꯤꯝ ꯂꯩꯇꯩ
ꯇꯦ ꯔꯕꯤꯅꯥ ꯅꯪꯗ ꯅꯠꯇꯦ ꯑꯩꯁꯨꯅꯤ ꯐꯅꯦꯛ ꯈꯔꯗꯤ ꯂꯩ ꯐꯅꯦꯛ ꯈꯔꯗꯨꯁꯨ ꯃꯦꯟꯆꯥꯅ
ꯀ ꯐꯤꯒ ꯁꯨꯠ ꯊꯥꯏꯅ ꯊꯧꯕꯥꯜꯒꯤ ꯑꯉꯥꯡꯅ ꯌꯣꯜꯂꯥꯛꯄꯩ ꯈꯔ ꯂꯩꯍꯧꯕꯗꯣ ꯑꯗꯨꯁꯨ ꯄꯣꯠꯄꯥꯡ ꯄꯤꯊꯣꯛꯄꯗꯥꯗ ꯂꯣꯏ ꯔꯦ ꯍꯧꯖꯤꯛ
ꯈꯪꯕ꯭ꯔꯥ ꯐꯅꯦꯛꯇꯨꯒ ꯀꯩꯒ ꯁꯨꯠ ꯑꯃꯐꯥꯎ ꯆꯥꯅꯕ ꯐꯤ ꯑꯃꯇ ꯅꯠꯇꯦ ꯐꯤꯕꯨꯗꯤ ꯇꯔꯥ ꯍꯦꯟꯅ ꯂꯩ ꯑꯔꯥꯡꯕ ꯑꯣ ꯂꯥꯡꯗꯕ ꯑꯣ ꯑꯗꯨꯅ ꯐꯅꯦꯛꯀ ꯍꯥꯏꯗꯤ ꯖꯨꯠꯃꯦꯟ ꯆꯥꯟꯅꯅ ꯁꯨꯠ ꯑꯣꯏꯅ ꯂꯩꯕ ꯅꯠꯇꯕꯅꯤꯅꯅꯦ
ꯎꯝ
ꯂꯩꯇꯦꯕ
ꯑꯗꯨ ꯐꯅꯦꯛ ꯈꯛꯇꯨꯗꯪ ꯄꯨꯔꯒ ꯆꯠꯄ ꯌꯥꯕ ꯅꯠꯇꯦꯕ ꯃꯀꯨꯞ ꯃꯇꯥ ꯌꯥꯝ ꯌꯥꯃꯦ ꯑꯁ ꯁꯨꯝ ꯂꯨꯍꯣꯡꯕ ꯑꯃꯗ ꯆꯪꯉꯤꯕ ꯇꯧꯔꯤꯕ ꯃꯌꯥꯝꯁꯦ ꯑꯗꯒꯤꯗꯤ ꯕ꯭ꯂꯥꯎꯁ ꯃꯔꯥꯡ ꯐꯅꯦꯛ ꯃꯄꯥꯟ ꯅꯥꯏꯕꯤ ꯑꯗꯨ ꯐꯤ ꯑꯌꯨꯛ ꯅꯨꯡꯗꯥꯡ ꯏꯟꯕꯒꯤ ꯊꯕꯛ ꯆꯠꯄꯒꯤ ꯂꯣꯏꯅꯃꯛ ꯂꯩꯔꯤꯅꯤ ꯇꯧꯅꯔꯤꯁꯦ ꯀꯥꯡꯒꯟꯗꯒꯤ ꯉꯔꯥꯡ ꯗꯒꯤ ꯀꯣꯜ ꯂꯤꯛ ꯀꯣꯔꯥ ꯑꯁꯁ
ꯑꯩꯗꯤ ꯐꯅꯦꯛ ꯐꯤꯗꯤ ꯌꯥꯝ ꯄꯨꯔꯔꯣꯏ ꯈꯜꯂꯦ ꯁꯣꯃꯂ ꯈꯔ ꯏꯟꯕ ꯌꯥꯕ ꯈꯔ ꯈꯔ ꯇꯧꯔ ꯄꯨꯔꯅꯤ
ꯂꯩꯔꯤꯕ ꯈꯔꯁꯤꯗ ꯁꯨꯠ ꯑ ꯈꯔ ꯑꯃ ꯑꯅꯤ ꯑꯃ ꯂꯩꯒꯗꯔꯥ ꯑꯗꯨꯒ ꯑꯉꯥꯡ ꯒꯩꯅ ꯁꯨꯠ ꯃꯔꯨꯞ ꯇꯧꯅꯤ ꯌꯥꯎꯋꯣꯗꯅ ꯍꯥꯏꯌꯦꯕꯀꯣ ꯑꯩꯁꯦ ꯂꯨꯄꯥ ꯆꯥꯝꯃꯉꯥꯒꯨꯝꯕ ꯊꯥꯡꯕ ꯑꯣꯏꯔꯗꯤ ꯌꯥꯎꯔꯒꯦ ꯏꯃꯥꯅ ꯈꯔ ꯍꯨꯜꯍꯟ ꯑꯩꯅ ꯈꯔ ꯍꯨꯜꯍꯟ ꯍꯨꯟ ꯍꯥꯏꯅ ꯑꯗꯨꯃꯥꯏꯅ ꯈꯜꯂꯦꯕ ꯑꯗꯨꯒ ꯂꯤꯁꯤꯡ ꯈꯥꯏꯅꯤ ꯌꯦ ꯑꯗꯨꯗꯤ ꯀꯩꯥ ꯕꯦꯝ ꯍꯣꯏ ꯂꯤꯁꯤꯡꯒꯤ ꯊꯕꯛꯇꯨꯗꯤ ꯑꯩ ꯉꯝꯃꯔꯣꯏ ꯎꯝ ꯃꯥ ꯎꯝ
ꯎꯝ ꯄꯔꯃꯦꯁꯣꯔꯤꯒ ꯈꯪꯅꯔꯗꯤ ꯍꯧꯖꯤꯛꯀꯤ ꯃꯣꯝꯄꯥꯛꯐꯤꯗꯛ ꯌꯣꯟꯕꯗꯣ ꯈꯔꯒ ꯇꯥꯍꯜꯂꯦꯗꯅ ꯁꯣꯃꯣꯂꯥ ꯑꯩꯈꯣꯏ ꯃꯥꯟꯅꯔꯒ ꯄꯨꯟ ꯄꯨꯟꯅ ꯂꯩꯔꯨꯕ ꯑꯗꯨ ꯈꯔꯒ ꯈꯔꯒ ꯁꯨꯗꯣꯛꯑ ꯁꯨꯗꯣꯛꯑꯒ ꯁꯨꯝ ꯂꯥꯡꯁꯤꯟꯕ ꯌꯥꯔꯕꯅꯦꯕ ꯑꯩꯈꯣꯏꯁꯦ ꯈꯪꯉꯕ꯭ꯔꯥ ꯎꯝ ꯐꯖꯅ ꯁꯨꯗꯣꯛꯑꯒ ꯆꯥꯝꯊꯣꯛꯑꯒ ꯍꯌꯦꯡ꯫ ꯂꯨꯍꯣꯡꯉꯝꯗ꯫ ꯇꯧꯕꯗꯤ ꯋꯥꯅꯤꯗꯅ ꯁꯤꯁꯤ ꯁꯤ ꯃꯣꯝꯄꯥꯛꯄꯤꯗꯛ ꯁꯤ ꯁꯤ ꯁꯤ ꯂꯥꯡꯁꯤꯜꯍꯧꯕ ꯌꯥꯔꯕꯅꯦꯕ ꯑꯩꯈꯣꯏꯁꯦ ꯈꯪꯕ ꯑꯩꯈꯣꯏꯅ ꯉꯝꯖꯕꯗ ꯐꯅꯦꯛ ꯃꯣꯝꯄꯥꯛꯄꯤꯗꯁꯤ ꯂꯥꯡꯖꯕ ꯌꯥꯔꯕꯅꯦꯕ ꯎꯝ꯫
ꯅꯨꯡꯕꯨ ꯅꯨꯡꯁꯤꯗ꯭ꯔꯥ ꯂꯩꯁꯥꯕꯤ ꯑꯣꯏꯔꯤꯅꯦ ꯇꯧꯔꯤꯁꯦ
ꯎꯝ ꯊꯝꯃꯒꯦ ꯑꯩ ꯃꯤ ꯑꯃ ꯀꯧꯔꯛꯑꯦ꯫
ꯍꯣꯏ ꯍꯣꯏ ꯍꯣꯏ
ꯎꯝ